ꯀꯩꯗꯧꯔꯝꯃꯤꯅꯣ
ꯐꯃꯝꯃꯤꯌꯦ ꯕꯥꯏ
ꯆꯥꯛ ꯏꯟꯖꯥꯡꯗꯤ ꯆꯥꯔꯕꯣ
ꯆꯥꯛ ꯏꯟꯖꯥꯡꯖꯦ ꯎꯅꯔꯦ ꯕꯥꯏ ꯅꯪꯗꯤ
ꯀꯩ ꯍꯦꯟꯖꯥꯡ ꯆꯥꯔꯕ
ꯊꯔꯣꯏ ꯆꯥꯥꯁꯜꯂꯦ ꯕꯥꯏ ꯉꯁꯤꯗꯤ
ꯏꯁ ꯊꯔꯣꯏ ꯀꯔꯤ ꯍꯥꯎꯗꯅ ꯆꯅꯤꯡꯉꯤꯅꯣ
ꯑꯁ ꯊꯔꯣꯏ ꯍꯥꯎꯌꯤ ꯀꯩꯅꯣ
ꯏꯁ ꯑꯩ ꯊꯔꯣꯏꯒꯨꯝꯕ ꯆꯥꯅꯤꯡꯗꯦꯗ ꯍꯥꯎꯇꯦ ꯊꯔꯣꯏꯖꯦ ꯑꯈꯣꯏꯒꯤ ꯃꯅꯨꯡꯗ ꯑꯩꯈꯣꯏꯒꯤ ꯀ꯭ꯔꯦꯡ ꯀ꯭ꯔꯦꯡ ꯂꯥꯎꯕ ꯌꯥꯎꯋꯤꯗꯅ ꯃꯅꯤꯡꯗ ꯍꯥꯏꯇꯥꯔꯦꯅꯦ
ꯇꯔꯦ ꯊꯔꯣꯏ ꯃꯆꯥꯅꯦ
ꯅꯪ ꯆꯥꯏꯖꯦ ꯗꯨꯝ ꯄꯨꯂꯞ ꯆꯞꯂꯞ ꯆꯥꯁꯤꯟꯕ ꯌꯥꯕꯤꯗꯨꯔꯕ
ꯑꯥ ꯑꯩꯗꯤ ꯊꯔꯣꯏ ꯆꯨꯞꯄ ꯀꯥꯟꯗꯣ
ꯎꯝ
ꯑꯗꯨꯗ ꯑꯈꯣꯏꯒꯤ ꯑ‌ ꯃꯅꯤꯡꯒꯤ ꯁꯔꯨꯛꯇꯣ ꯑꯗꯨꯝ ꯆꯤꯛ ꯊꯠꯂꯒ ꯍꯥꯏꯗꯤ ꯃꯥꯏ ꯃꯀꯨ ꯃꯅꯨꯡꯗ ꯑꯗꯨꯝ ꯌꯥꯎꯍꯟ ꯊꯅꯝꯃꯦꯕ
ꯎꯝ
ꯑꯗꯨ ꯑꯩꯗꯤ ꯍꯩꯅꯗꯦꯕ ꯒ꯭ꯔꯦꯡ ꯒ꯭ꯔꯦꯡ ꯂꯥꯎꯕꯗꯣ ꯊꯔꯣꯏ ꯃꯆꯥꯅꯦꯕ
ꯑꯗꯨꯒ ꯀꯩꯅꯣꯗꯤ ꯀꯅꯥ ꯀꯅꯥ ꯀꯅꯥꯅ ꯊꯣꯡꯉꯕ ꯊꯔꯣꯏꯗꯤ
ꯊꯔꯣꯏꯁꯦ ꯑꯩꯈꯣꯏ ꯃꯥꯅ ꯊꯣꯡꯉꯦ ꯌꯥꯝ ꯄꯤꯛꯅꯥ ꯇꯥꯏꯌꯦ ꯅꯪꯒꯤ ꯕꯣꯏꯁꯇꯣ ꯈꯤꯇꯪ ꯍꯥꯞꯆꯟꯂꯛꯑꯣ ꯇꯥꯔꯕꯣ ꯇꯥꯔꯕꯣ
ꯇꯥꯔꯦ ꯇꯥꯔꯦ ꯊꯔꯣꯏꯖꯦ ꯂꯣꯡ ꯆꯥꯕ꯭ꯔꯣ ꯃꯈꯟ ꯈꯔꯗꯪ ꯆꯥꯕ꯭ꯔꯣ
ꯊꯔꯣꯏꯖꯦ ꯂꯣꯏ ꯆꯥꯏꯗ ꯑꯗꯣ ꯄꯥꯝꯅ ꯆꯥꯕꯗꯤ ꯑꯩꯈꯣꯏꯒꯤ ꯅꯤꯡꯒꯥꯕꯤꯅ ꯑꯃ ꯂꯩꯗꯅ
ꯃꯅꯤꯡ ꯇꯨꯝꯕꯗꯣ
ꯑꯥ ꯃꯅꯤꯡ ꯇꯨꯝꯕꯗꯨꯅ ꯅꯨꯡ ꯊꯔꯣꯏ ꯍꯥꯏꯅꯩꯗꯅ
ꯑꯣ ꯊꯔꯣꯏ ꯅꯤꯡꯒꯥꯕꯤ ꯍꯥꯏꯖꯤꯅ ꯀꯃꯥꯏꯟ ꯇꯧꯒꯦ
ꯃꯀꯨ ꯄꯥꯕ ꯑꯃ ꯇ꯭ꯔꯥꯟꯁꯄꯦꯔꯦꯟ ꯍꯥꯏꯕꯗꯤ ꯌꯥꯔꯣꯏꯅꯦ ꯄꯥ ꯍꯥꯏꯗꯤ ꯃꯀꯨ ꯌꯥꯝ ꯄꯥꯕ ꯑꯃ ꯂꯩꯕꯅꯤꯅꯦ
ꯎꯝ ꯍꯥꯎꯕꯗꯤ ꯑꯗꯨꯅ ꯍꯦꯜꯂꯤꯔꯥꯕ
ꯍꯣꯏ ꯑꯗꯨꯗꯨꯅ ꯍꯥꯏꯗꯤ ꯑ ꯑꯥ ꯑꯩꯒꯤ ꯑꯣꯏꯅꯗꯤ ꯑꯗꯨꯅ ꯄꯥꯝꯃꯦ
ꯑꯇꯣꯞꯄ ꯁꯣꯝꯅ ꯄꯥꯝꯕ ꯁꯥ ꯉꯥꯒꯨꯝꯕꯗꯤ ꯂꯩꯇꯕ꯭ꯔꯣ
ꯁꯥ ꯉꯥꯗꯤ ꯂꯣꯏ ꯄꯥꯝꯃꯤ ꯀꯩꯅꯣ ꯂꯣꯏ ꯍꯥꯎꯏ ꯀꯩꯅꯣ ꯁꯥ ꯉꯥꯗꯤ ꯆꯥꯕ꯭ꯔꯥꯕ ꯆꯥꯏ ꯀꯩꯅꯣ ꯁꯥ ꯉꯥ ꯆꯥꯕ꯭ꯔꯣ ꯆꯥꯏꯌꯦꯅ ꯍꯨꯏꯖꯨ
ꯎꯝ ꯍꯨꯏꯖꯦ ꯑꯩꯈꯣꯏꯒꯤ ꯏꯪꯗꯝꯗꯥꯗ ꯆꯥꯕ
ꯆꯥꯕ ꯀꯥꯟꯗꯀꯣ ꯑꯆꯥꯕ ꯃꯤꯅ ꯍꯥꯏꯕꯅꯤꯀꯣ ꯎꯝ ꯎꯝ ꯑꯩꯈꯣꯏꯒꯤ ꯏꯪꯗꯝꯗꯥꯗ ꯆꯥ
ꯑꯩꯈꯣꯏ ꯍꯛꯆꯥꯡ ꯁꯥꯒꯠꯂꯦꯒꯥ ꯍꯥꯏꯖꯦ ꯆꯨꯝꯕ꯭ꯔꯣ
ꯑꯥ ꯁꯥꯒꯠꯄꯅꯦ ꯍꯨꯏ ꯆꯥꯕ ꯍꯥꯏꯗꯤ ꯏꯪꯗꯝꯊꯥ ꯃꯇꯝꯗꯣ
ꯎꯝ
ꯑꯗꯨꯗ ꯑꯩꯈꯣꯏꯒꯤ ꯍꯨꯏ ꯆꯥꯁꯟꯕꯗꯣ ꯃꯁꯥ ꯃꯊꯟꯇꯥ ꯁꯥꯒꯠꯂꯛꯄꯅꯦꯕ ꯍꯛꯆꯥꯡꯗꯣ
ꯑꯣ ꯑꯩꯈꯣꯏꯒꯤ ꯍꯨꯏꯖꯦ ꯑꯩꯈꯣꯏꯒꯤ ꯂꯣꯀꯦꯜꯒꯤ ꯍꯨꯏꯗꯪ ꯆꯥꯕꯤꯕ꯭ꯔꯥ ꯅꯠꯇ꯭ꯔꯒꯅꯥ ꯑꯇꯣꯞꯄ ꯑꯩꯈꯣꯏꯒꯤ ꯃꯄꯥꯟ ꯂꯝꯒꯤ ꯍꯨꯏꯗꯤ ꯆꯥꯕ꯭ꯔꯣ
ꯈꯪꯗ꯭ꯔꯤꯗ ꯑꯗꯨꯗꯤ ꯑꯩ ꯍꯧꯖꯤꯛꯐꯧ ꯆꯥꯕꯗꯤ ꯂꯣꯀꯦꯜꯒꯤ ꯍꯨꯏ ꯉꯥꯛꯇꯅꯤ ꯀꯩꯅꯣ
ꯎꯝ ꯑꯩꯈꯣꯏꯒꯤ ꯂꯣꯀꯦꯜꯒꯤ ꯑꯃꯥꯡ ꯑꯁꯣꯏ ꯆꯥꯕ ꯍꯨꯏꯗꯤ ꯆꯥꯕꯗꯤ ꯍꯥꯎꯋꯦꯕ ꯅꯠꯇ꯭ꯔꯥ
ꯑꯃꯥꯡ ꯑꯁꯣꯏ ꯆꯥꯗꯕ ꯍꯨꯏ ꯃꯌꯥꯝ ꯂꯩ ꯀꯩꯅꯣ
ꯑꯗꯨ ꯁꯣꯝꯅ ꯆꯥꯔꯤꯕ ꯍꯨꯏꯇꯨꯗꯤ ꯑꯗꯨ ꯆꯥꯏ ꯆꯥꯗꯦ ꯑꯗꯨꯗꯤ ꯈꯪꯕꯤꯕ꯭ꯔꯥ ꯁꯣꯝꯅ
ꯑꯗꯨꯃꯛꯇꯤ ꯈꯪꯗ꯭ꯔꯦ ꯍꯥꯏꯗꯤ ꯑꯩꯖꯨ ꯗꯥꯏꯔꯦꯛ ꯑꯩꯈꯣꯏꯒꯤ ꯍꯨꯏꯕꯨꯝꯒ ꯀꯥꯏꯔꯒ ꯆꯥꯕꯗꯨ ꯅꯠꯇꯦꯕ
ꯑꯣ
ꯑꯩꯈꯣꯏꯒꯤ ꯑꯗꯨꯝ ꯍꯥꯏꯗꯤ ꯃꯣꯏ ꯌꯣꯟꯕ ꯃꯤ ꯂꯩꯗꯅ
ꯑꯥ ꯃꯣꯏ ꯑꯌꯣꯟ ꯑꯌꯣꯟꯕ ꯀꯥꯡꯕꯨꯗꯨꯗꯒꯤ ꯑꯗꯨꯝ ꯂꯩꯔꯥ ꯆꯥꯕ ꯈꯛꯇꯅꯦꯕ ꯑꯩꯖꯨ ꯗꯥꯏꯔꯦꯛ ꯑꯩꯅꯒ ꯊꯣꯡꯉꯒ ꯆꯥꯕꯗꯨꯗꯤ ꯆꯥꯗꯦꯕ
ꯑꯌꯣꯟꯕꯅ ꯆꯥꯕꯗꯨ ꯑꯈꯣꯏꯒꯤ ꯑꯌꯣꯟꯕꯅ ꯑꯗꯨꯃꯥꯏꯅ ꯂꯩꯔꯒ ꯆꯥꯕꯁꯤꯒ ꯑꯈꯣꯏꯒꯤ ꯁꯨꯝ ꯌꯨꯝꯗ ꯂꯩꯔꯦꯗꯅ ꯑꯈꯣꯏꯒꯤ ꯏꯌꯥꯝꯕꯁꯤꯡꯅꯅꯤ ꯈꯪꯗꯦ ꯑꯈꯣꯏꯒꯤ ꯃꯔꯤ ꯃꯇꯥꯅꯅꯤ ꯈꯪꯗꯦ ꯃꯣꯏꯅ ꯊꯣꯡꯉ ꯆꯥꯕꯁꯤꯅ ꯃꯍꯥꯎꯁꯦ ꯑꯈꯣꯏꯒꯤ ꯌꯣꯟꯕꯁꯤꯗꯕꯨ ꯍꯥꯏꯔꯣꯅꯦ ꯌꯣꯟꯕꯁꯤ ꯃꯍꯥꯎ ꯈꯔ ꯋꯥꯠꯂꯤ ꯑꯗꯨꯅ ꯑꯈꯣꯏ ꯏꯁꯥꯅ ꯊꯣꯡꯖꯕꯅ ꯍꯦꯜꯂꯤꯗꯅ ꯁꯨꯃꯥꯏꯅ ꯏꯁꯥꯅ ꯊꯣꯡꯕ ꯈꯣꯠꯄꯗꯤ ꯆꯥꯔꯕ꯭ꯔꯥ ꯀꯃꯥꯏ ꯇꯧꯋꯦ
ꯑ ꯏꯁꯥꯅ ꯊꯣꯡꯕꯃꯛꯇꯤ ꯆꯥꯗ꯭ꯔꯤ ꯍꯥꯏꯗꯤ ꯑ ꯍꯣꯏ ꯑꯗꯨ ꯅꯪ ꯍꯥꯏꯗꯣ ꯌꯥꯝ ꯆꯨꯝꯃꯦꯕ ꯍꯥꯏꯗꯤ ꯑꯈꯣꯏꯒꯤ ꯎꯝ ꯍꯥꯏꯗꯤ ꯏꯃꯨꯡ ꯑꯃꯒ ꯏꯃꯨꯡ ꯑꯃꯒꯁꯦ ꯍꯥꯏꯗꯤ ꯑ ꯀꯩ ꯍꯥꯏꯗꯣꯏꯅꯣ ꯎꯌꯥꯟ ꯃꯥꯟꯅꯗꯕꯒꯤ ꯍꯥꯏꯗꯣꯏꯔꯥ ꯀꯩꯅꯣ ꯃꯍꯥꯎ ꯈꯦꯠꯅꯩꯗꯅ ꯏꯟꯖꯥꯡꯗꯁꯨ
ꯍꯣꯏ ꯍꯣꯏ
ꯍꯥꯏꯗꯤ ꯑꯩꯅ ꯑꯗꯨꯝ ꯆꯥꯔꯤꯕ ꯃꯍꯥꯎꯗꯣ ꯍꯥꯏꯗꯤ ꯑꯇꯣꯞꯄ ꯃꯤ ꯑꯃ ꯂꯥꯛꯑꯒ ꯆꯥꯕ ꯃꯇꯝꯗ ꯍꯥꯏꯗꯤ ꯍꯩꯅꯗꯕꯁꯨ ꯌꯥꯏꯌꯦꯕ
ꯎꯝ
ꯑꯗꯨꯗꯨꯅ ꯍꯥꯏꯗꯤ ꯍꯣꯏ ꯑꯗꯨꯒꯤ ꯈꯦꯠꯅꯕꯁꯨ ꯑꯗꯨꯝ ꯂꯩ
ꯑꯗꯨꯒ ꯑꯈꯣꯏꯅ ꯍꯥꯏꯗꯤ ꯁꯣꯝꯗ ꯆꯤꯟꯖꯥꯛꯇ ꯍꯥꯏꯇꯥꯔꯦꯅꯀꯣ ꯑꯈꯣꯏꯒꯤ ꯃꯤ ꯈꯔꯗꯤ ꯆꯥꯅꯤꯡꯉꯁꯨ ꯑꯈꯣꯏꯒꯤ ꯄꯛꯅꯗꯕ ꯍꯥꯏꯒꯗ꯭ꯔꯥ ꯑꯩ ꯏꯁꯥꯃꯛꯁꯨ ꯑꯈꯣꯏ ꯈꯖꯤꯡ ꯆꯥꯕꯗꯀꯣ ꯈꯣꯏ ꯑꯦꯂꯔꯖꯤ ꯇꯧꯋꯦꯕ ꯁꯨꯃꯥꯏꯅ ꯁꯨꯝ ꯑꯩꯑꯤ ꯑꯣꯏꯅ ꯍꯥꯏꯗꯤ ꯏꯁꯥꯗ ꯆꯤꯟꯖꯥꯛ ꯑꯃ ꯄꯛꯅꯗꯕ ꯆꯥꯕꯗ ꯑꯈꯣꯏꯒꯤ ꯑꯦꯂꯔꯖꯤ ꯇꯧꯕꯒꯨꯝꯕꯒꯗꯤ ꯂꯩꯕꯤꯕ꯭ꯔꯥ
ꯑ ꯑꯩꯅ ꯍꯧꯖꯤꯛꯐꯥꯎ ꯀꯤꯗꯤ ꯑꯩꯒꯤ ꯊꯦꯡꯅꯔꯛꯄ ꯍꯥꯏꯗꯤ ꯁꯤꯗꯗꯤ ꯑꯩ ꯀꯥ ꯍꯦꯟꯅ ꯀꯩꯅꯣꯗꯤ ꯂꯩꯇꯦ ꯑꯗꯨꯝꯕꯒꯤꯗꯤ ꯂꯩꯇꯦ ꯑꯦꯂꯔꯖꯤꯒꯨꯝꯕꯩꯗꯤ
ꯑꯣ
ꯑꯗꯨ ꯍꯣꯏ ꯑ ꯃꯤ ꯈꯨꯗꯤꯡꯃꯛꯀꯤꯁꯨ ꯃꯥꯏ ꯃꯥꯏ ꯑꯦꯂꯔꯖꯤ ꯂꯩꯔꯝꯒꯅꯤꯗꯅ ꯑꯗꯨ ꯈꯪꯗꯣꯛꯄ ꯌꯥ ꯕꯅꯤ ꯍꯥꯏꯗꯤ ꯍꯧꯖꯤꯛꯀꯥꯟꯗꯤ ꯆꯥꯎꯈꯠꯂꯛꯄꯒꯤ ꯃꯇꯨꯡ ꯏꯟꯅ ꯇꯦꯁ ꯇꯧꯊꯣꯛꯑꯒ ꯀꯣ ꯑꯗꯨꯝ ꯈꯪꯗꯣꯛꯄ ꯌꯥꯔꯕꯅꯤ ꯍꯧꯖꯤꯛꯀꯥꯟ ꯑꯩꯗꯤ ꯁꯤꯁꯤ ꯆꯥꯕ ꯂꯣꯏ ꯌꯥꯗꯦ ꯈꯣꯠꯇꯦ ꯁꯤ ꯐꯨꯗ ꯆꯥꯕ ꯀꯥꯡꯕꯨ ꯑ ꯁꯤ ꯐꯨꯗ ꯆꯥꯔꯒꯁꯨ ꯑꯦꯂꯔꯖꯤ ꯇꯧꯕ ꯀꯥꯡꯕꯨꯁꯦ ꯑꯗꯨꯝ ꯂꯩꯌꯦꯕ
ꯂꯩ ꯂꯩ ꯑꯩꯒꯤꯁꯤꯅ ꯑꯃꯨꯛ ꯍꯣꯏ ꯁꯤ ꯐꯨꯠ ꯗꯥꯏꯔꯦꯛ ꯍꯥꯏꯕꯗꯤ ꯌꯥꯔꯔꯣꯏ ꯃꯔꯝꯗꯤ ꯑꯗꯨꯝ ꯑꯇꯣꯞ ꯑꯩꯈꯣꯏꯒꯤ ꯁꯃꯨꯗ꯭ꯔꯗ ꯐꯪꯕ ꯄꯣꯠ ꯆꯩ ꯈꯔ ꯑꯩꯈꯣꯏꯒꯤ ꯀꯨꯡꯒ꯭ꯔꯦꯡꯕꯨ ꯑꯣꯏꯔꯣ ꯑꯩꯈꯣꯏꯒꯤ
ꯑꯩꯈꯣꯏꯒꯤ ꯑꯣꯛꯇꯣꯕꯁꯄꯨ ꯑꯣꯏꯔꯣ ꯑꯗꯨꯒꯨꯝꯕ ꯑꯗꯨꯝ ꯆꯥꯕꯗꯤ ꯀꯩꯁꯨ ꯇꯧꯗꯦꯕꯀꯣ
ꯈꯖꯤꯡ
ꯁꯥꯒꯤ ꯉꯥꯏꯕ ꯀꯥꯡꯕꯨꯁꯦ ꯎꯝ ꯁꯥ ꯀꯨꯝꯕ ꯆꯥꯕꯗꯨ ꯀꯩꯝ ꯇꯧꯗꯦ ꯇꯧꯗꯦ ꯇꯧꯗꯦ ꯁꯥꯒ ꯍꯥꯏꯔꯒꯅ ꯑꯩꯈꯣꯏꯒꯤ ꯗꯥꯏꯔꯦꯛ ꯁꯥꯒ ꯑꯍꯤꯡꯕꯁꯤ ꯁꯤꯗꯤ ꯆꯥꯗ꯭ꯔꯤꯕꯀꯣ ꯑꯩꯈꯣꯏꯒꯤ
ꯀꯧꯇꯥꯉꯥ
ꯀꯧꯇꯥꯉꯥꯗꯒ ꯂꯥꯛꯄ ꯁꯥꯥꯛꯁꯦ ꯑ ꯑ
ꯁꯤ ꯆꯥꯕꯗꯗꯤ ꯀꯩꯁꯨ ꯊꯣꯏꯗꯣꯛꯄ ꯇꯧꯗꯦ
ꯑꯣ ꯁ꯭ꯔꯥꯛ ꯀꯧꯇꯥꯉꯥꯒꯤ ꯁꯥꯥꯛꯁꯦ ꯀꯃꯥꯏꯅ ꯇꯧꯒꯦ ꯃꯍꯥꯎ ꯍꯥꯏꯗꯤ ꯑꯗꯣꯝꯗꯤ ꯆꯥꯕꯤꯔꯃꯤꯅ ꯈꯪꯉꯝꯒꯅꯤ ꯍꯥꯏꯗꯤ ꯑꯩꯈꯣꯏ ꯁ꯭ꯋꯥꯏꯗꯗꯤ ꯐꯪꯗꯦꯕ
ꯑ ꯍꯣꯏ ꯀꯧꯇꯥꯥꯒꯤ ꯁꯥꯛꯁꯦ ꯑꯩꯈꯣꯏꯒꯤ ꯈꯤꯇꯪ ꯆꯥꯎꯈꯠꯄ ꯃꯐꯝ ꯍꯥꯏ ꯇꯥꯔꯛꯅꯦꯀꯣ ꯁꯤꯒꯨꯝꯕ ꯃꯐꯝꯁꯤꯗꯅ ꯈꯔ ꯐꯪꯉꯦꯕꯀꯣ ꯌꯥꯝ ꯇꯣꯏ ꯇꯣꯏꯅ ꯐꯪꯗꯦ ꯑꯩꯈꯣꯏꯒꯤ ꯂꯩꯔꯛ ꯈꯨꯜꯂꯛ ꯀꯨꯝꯕꯗꯗꯤ ꯐꯪꯕ ꯅꯠꯇꯦ ꯑꯩꯈꯣꯏꯒꯤ ꯃꯦꯟ ꯑꯣꯏꯅ ꯑꯩꯈꯣꯏꯒꯤ ꯁꯤꯇꯤꯒꯨꯝꯕꯗ ꯍꯥꯏꯇꯥꯔꯦ ꯈꯔ ꯆꯥꯎꯈꯠꯄ ꯁꯍꯔꯒꯨꯝꯕꯁꯤꯗ ꯑꯩꯈꯣꯏ ꯐꯪꯉꯤ ꯀꯧꯇꯥꯗ ꯑꯩꯈꯣꯏꯒꯤ ꯃꯥꯁꯤꯅ ꯈꯔ ꯇꯥꯡꯉꯦ ꯑꯩꯈꯣꯏꯒꯤ ꯆꯅꯤ ꯆꯅꯤ ꯀꯨꯟꯊ꯭ꯔꯥ ꯁꯨꯃꯥꯏꯃꯨꯛ ꯄꯦ ꯄꯤ ꯁꯣꯝꯁꯨ ꯑꯩꯈꯣꯏꯒꯤ ꯃꯇꯝ ꯂꯩꯔꯒꯗꯤ ꯑꯩ ꯅꯣꯡꯃ ꯄꯨꯖꯔꯛꯀꯦ ꯑꯗꯨꯒ ꯅꯣꯡꯃ ꯆꯥꯃꯤꯟꯅꯁꯤ ꯁꯥ
ꯌꯥꯏꯌꯦ ꯌꯥꯏꯌꯦ ꯆꯥꯛ ꯊꯣꯡꯕ ꯑꯩꯗꯤ ꯆꯥꯗ꯭ꯔꯤ ꯑꯃꯐꯥꯎ ꯑꯗꯨꯅ ꯈꯤꯇꯪ ꯃꯍꯥꯎ ꯌꯦꯡꯊꯣꯛꯄ ꯌꯥꯏꯅꯦ
ꯌꯥꯏ ꯌꯥꯏ ꯃꯍꯥꯎ ꯌꯦꯟꯊꯣꯛꯄ ꯌꯥꯏ ꯑꯗꯨꯒ ꯑꯩꯈꯣꯏꯅ ꯁꯣꯝꯁꯦ ꯑꯩꯈꯣꯏ
ꯁꯦ ꯑꯩꯈꯣꯏꯒꯤ ꯂꯝ ꯀꯣꯏꯕ ꯄꯥꯝꯕꯤꯕ꯭ꯔꯥ ꯅꯠꯇ꯭ꯔꯒꯅ ꯀꯃꯥꯏꯅ ꯇꯧꯋꯦ ꯎ ꯂꯝ ꯀꯣꯏꯕꯁꯦ ꯄꯥꯝꯃꯦ ꯍꯥꯏ
ꯑꯣ ꯁꯣꯝꯅ ꯑꯩꯈꯣꯏꯒꯤ ꯂꯝ ꯀꯣꯏꯕ ꯄꯥꯝꯃꯦ ꯍꯥꯏꯕꯅ ꯑꯩꯈꯣꯏ ꯂꯝꯗꯤ ꯑꯗꯨꯝ ꯈꯔꯗꯤ ꯀꯣꯏꯔꯝꯃꯅꯤꯅ ꯊꯥꯖꯩꯀꯣ ꯑꯗꯨꯅ ꯑꯩꯈꯣꯏꯒꯤ ꯂꯝꯁꯦ ꯑꯩꯈꯣꯏꯅ ꯁꯣꯝꯅ ꯀꯣꯏꯔꯨꯕꯗ ꯑꯩꯈꯣꯏꯅ ꯊꯦꯡꯅꯕꯤꯔꯛꯄ ꯅꯠꯇ꯭ꯔꯒꯅ ꯎꯕꯤꯔꯛꯄ ꯍꯥꯏꯗꯤ ꯂꯝ ꯀꯣꯏꯕꯗꯁꯨ ꯑꯩꯅ ꯈ꯭ꯋꯥꯏꯗꯒꯤ ꯅꯨꯡꯉꯥꯏꯈꯤꯕ ꯑꯩꯉꯣꯟꯗ ꯌꯥꯝꯅ ꯅꯤꯡꯁꯤꯡꯅꯤꯉꯥꯏ ꯑꯣꯏꯕ ꯑꯃ ꯂꯩꯗꯅꯀꯣ
ꯎꯝ ꯎꯝ ꯎꯝ ꯃꯁꯤ ꯀꯝꯕ ꯍ ꯑꯩꯁꯦ ꯂꯝꯁꯦ ꯃꯌꯥꯝ ꯀꯣꯏꯔꯦ ꯍꯥꯏꯇꯥꯔꯦꯅꯦ
ꯎꯝ ꯎꯝ
ꯑ ꯆꯠꯂꯨꯕꯗ ꯑꯐ꯭ꯔꯤꯀꯥ ꯆꯠꯂꯨꯔꯦ
ꯑ
ꯑꯗꯨꯩ ꯑꯐ꯭ꯔꯤꯀꯥꯒꯤ ꯀꯣꯡꯒꯣꯗꯨ ꯆꯠꯂꯨꯔꯦ ꯑꯗꯨꯗꯒꯤ ꯑꯗꯨꯝ ꯌꯨꯔꯣꯞꯀꯤ ꯀꯟꯇ꯭ꯔꯤ ꯑꯅꯝꯕ ꯂꯣꯏ ꯆꯠꯂꯦ ꯍꯥꯏꯇꯥꯔꯦꯅꯦ ꯑꯗꯣ ꯍꯧꯖꯤꯛꯐꯥꯎ ꯐꯧꯗ ꯑꯩꯅ ꯊꯦꯡꯅꯔꯛꯄ ꯃꯇꯝꯗ ꯑꯐ꯭ꯔꯤꯀꯥꯁꯤꯅ ꯅꯨꯡꯉꯥꯏ ꯍꯥꯏꯇꯥꯔꯦ
ꯑꯣ ꯑꯗꯣ ꯑꯐ꯭ꯔꯤꯀꯥꯅ ꯅꯨꯡꯉꯥꯏ ꯍꯥꯏꯁꯤ ꯀꯔꯤ ꯃꯔꯝꯒꯤ ꯑꯣꯏꯗꯣꯔꯤꯕꯅꯣ ꯍꯥꯏꯗꯤ ꯑꯐ꯭ꯔꯤꯀꯥꯒꯤ ꯑꯩꯈꯣꯏꯒꯤ ꯑꯩꯈꯣꯏ ꯈꯣꯡꯒꯥꯎ ꯑꯩꯈꯣꯏ ꯐꯤꯔꯣꯜ ꯐꯖꯅ ꯁꯦꯠꯇꯕ ꯀꯥꯡꯕꯨꯗꯨꯒ ꯑꯩꯈꯣꯏꯒꯤ ꯁꯗꯥꯕ ꯆꯠꯃꯤꯟꯅꯕꯁꯤꯅ ꯍꯦꯟꯅ ꯅꯨꯡꯉꯥꯏ ꯍꯥꯏꯕꯤꯗꯣꯔꯤꯕ꯭ꯔꯥ ꯅꯠꯇ꯭ꯔꯒ ꯃꯁꯤ ꯅꯨꯡꯉꯥꯏ ꯍꯥꯏꯕꯒꯤ ꯑꯩꯈꯣꯏ ꯀꯩ ꯍꯥꯏꯅꯤ ꯋꯥꯍꯪꯁꯦ ꯀꯩꯒꯤ ꯄꯥꯎꯈꯨꯝꯁꯦ ꯀꯩ ꯑꯣꯏꯅ ꯄꯤꯕꯤꯗꯣꯏꯅꯣ ꯁꯣꯝꯅ
ꯌꯣꯛꯅꯤꯡ ꯌꯥꯝ ꯆꯨꯝꯕ ꯋꯥꯐꯝꯅꯦ ꯑꯗꯣ ꯍꯥꯏꯗꯤ ꯍꯣꯏ ꯍꯥꯏꯗꯤ ꯑꯇꯣꯞꯄ ꯍꯥꯏꯗꯤ ꯑꯐ꯭ꯔꯤꯀꯥꯗꯗꯤ ꯌꯥꯝ ꯍꯥꯏꯗꯤ ꯀꯥ ꯍꯦꯟꯅꯁꯨ ꯆꯥꯎꯈꯠꯆꯦꯗꯅ ꯍꯣꯏ ꯁꯤꯇꯤ ꯑꯦꯔꯤꯌꯥꯗꯕꯨꯗꯤ ꯆꯥꯎꯈꯠ ꯆꯥꯎꯈꯠꯂꯦ ꯍꯥꯏꯗꯤ ꯑꯗꯨ ꯑꯣꯏꯇꯥꯔꯒꯁꯨ ꯑꯩꯈꯣꯏꯒꯤ ꯈꯤꯇꯪ ꯍꯥꯏꯊꯈꯤꯕ ꯈꯨꯡꯒꯪꯒꯤ ꯖꯒꯥ ꯌꯧꯈꯤꯕ ꯀꯥꯟꯗ ꯑꯩꯈꯣꯏ ꯑꯗꯨꯗꯣ ꯀꯔꯤꯒꯤꯅꯣꯉꯥꯏꯅꯣ ꯍꯥꯏꯔꯀꯥꯟꯗ ꯑꯩꯈꯣꯏꯒꯤ ꯁꯐꯥꯔꯤꯒꯨꯝꯕ ꯆꯠꯄꯁꯦ
ꯎꯝ ꯁꯣꯐꯥꯔꯤ ꯍꯥꯏꯕꯗꯤ ꯀꯔꯤ ꯍꯥꯏꯗꯣꯔꯤ ꯀꯔꯤ ꯑꯣꯏꯗꯣꯏꯅꯣ
ꯁꯐꯥꯔꯤ ꯍꯥꯏꯇꯥꯔꯒꯗꯤ ꯑꯩꯈꯣꯏꯒꯤ ꯁ꯭ꯋꯥꯏꯗꯒ ꯍꯥꯏꯔꯒꯅ ꯖꯨꯗ ꯌꯦꯡ ꯆꯠ ꯆꯣꯠꯄ ꯃꯇꯝꯗ ꯑꯩꯈꯣꯏꯒꯤ ꯁꯥ ꯉꯥ ꯃꯌꯥꯝ ꯎꯕ ꯐꯪꯉꯤꯗꯅ
ꯍꯣꯏ ꯍꯣꯏ
ꯁꯤꯒꯤ ꯄꯣꯠꯁꯛꯁꯤꯗ ꯑꯩꯈꯣꯏꯅ ꯇꯧꯗꯣꯏꯁꯤꯅ ꯁꯐꯥꯔꯤꯗ ꯇꯧꯗꯣꯏꯁꯤꯅ ꯑꯩꯈꯣꯏꯒꯤ ꯃꯣꯏꯒꯤ ꯑꯗꯨꯗ ꯂꯩꯔꯝꯕ ꯍꯥꯏꯗꯤ ꯑꯦꯖꯦꯟꯁꯤ ꯂꯩꯔꯤꯈꯩꯗꯨꯗ ꯑꯩꯈꯣꯏꯅ ꯔꯤꯀ꯭ꯋꯦꯁ ꯇꯧꯗꯣꯏꯅꯦꯕ ꯒꯥꯔꯤ ꯍꯥꯏꯗꯤ ꯒꯥꯔꯤ ꯃꯣꯏꯅ ꯄꯤꯗꯣꯏꯅꯦ ꯒꯥꯔꯤꯁꯦ ꯗ꯭ꯔꯥꯏꯚꯔꯁꯨ ꯃꯣꯏ ꯑꯗꯨꯝ ꯑꯣꯏꯖꯗꯣꯏꯅꯤ ꯑꯗꯨ ꯑꯗꯨꯗ ꯇꯣꯡꯉꯒ ꯍꯥꯏꯗꯤ ꯑꯩꯈꯣꯏꯒꯤ ꯗꯥꯏꯔꯦꯛ ꯁꯥ ꯉꯥꯅ ꯂꯩꯔꯤ ꯖꯒꯥꯈꯩꯁꯤꯗ ꯆꯪꯕ ꯍꯥꯏꯇꯥꯔꯦꯅꯦ ꯑ ꯑꯗꯨꯗ ꯑ ꯑꯁꯦꯡ ꯑꯁꯦꯡꯕ ꯁꯥ ꯉꯥꯁꯨ ꯎꯔꯛꯑꯦ ꯍꯥꯏꯇꯥꯥꯔꯦ ꯑꯩꯈꯣꯏꯒꯤ
ꯑꯣ ꯁꯣꯝꯁꯦ ꯑꯩꯈꯣꯏꯒꯤ ꯁꯐꯥꯔꯤꯗ ꯆꯠꯂꯨꯔꯕꯅꯤꯅ ꯑꯩꯈꯣꯏ ꯁꯥ ꯉꯥꯁꯤꯁꯨ ꯎꯕꯤꯔ‌ꯦꯑꯦ ꯍꯥꯏꯌ‌ꯦꯀꯣ ꯑꯩꯈꯣꯏꯅ ꯁꯣꯝꯅ ꯎꯔꯛꯄ ꯁꯥ ꯉꯥꯁꯤꯗ ꯑꯩꯈꯣꯏꯅ ꯈ꯭ꯋꯥꯏꯗꯒꯤ ꯄꯥꯝꯖꯅ ꯌꯦꯡꯈꯤꯕ ꯁꯥꯁꯤ
ꯕ ꯁꯥꯁꯤ ꯀꯔꯝꯕꯅ ꯑ‌ꯣꯏ ꯎꯝ ꯑꯩꯅ ꯈ꯭ꯋꯥꯏꯗꯒꯤ ꯄꯥꯝꯖꯅ ꯌꯦꯡꯈꯤꯕꯁꯦ ꯖꯤꯔꯥꯞꯁꯦ ꯖꯤꯔꯥꯞꯁꯦ ꯌꯦꯡꯕ ꯌꯥꯝ ꯅꯨꯡꯉꯥꯏ ꯍꯥꯏꯗꯤ
ꯖꯤꯔꯥꯞꯁꯤ ꯌꯥꯝ ꯌꯦꯡꯕ ꯅꯨꯡꯉꯥꯏꯌꯦꯕꯀꯣ ꯑꯩꯈꯣꯏꯒꯤ ꯖꯤꯔꯥꯞꯁ‌ꯦ ꯑꯩꯈꯣꯏꯒꯤꯑ ꯑ ꯁ‌ꯣꯝ ꯇꯣꯡꯕꯤꯔꯛꯑꯕ꯭ꯔꯥ ꯅꯠ ꯅꯠꯇ꯭ꯔꯒꯅ ꯁꯨꯝ ꯌꯦꯡꯕ ꯈꯛꯇꯔꯥ
ꯖꯤꯔꯥꯞꯁꯦ ꯑꯩ ꯇꯣꯡꯗꯤ ꯇꯣꯡꯉ‌ꯦꯑꯦ ꯑꯃꯨꯛꯇꯪꯗꯤ
ꯑꯣ ꯨꯖꯤꯔꯥꯥꯞꯇꯒꯤ ꯑꯩꯈꯣꯏ ꯀꯥꯈꯠꯄꯁꯤ ꯑ ꯀꯃꯥꯏ ꯇꯧꯔ ꯀꯥꯈꯠꯂꯤ ꯀꯩꯔꯥꯛ ꯊꯥꯔ ꯀꯥꯈꯠ ꯄꯤꯕ‍꯭ꯔ ꯅꯠꯇ꯭ꯔꯒꯅ ꯀ꯭ꯔꯝ ꯃꯥꯏ ꯇꯧꯔ ꯀꯥꯈꯠ
ꯑ ꯀꯩꯔꯥꯛ ꯀꯩꯔꯥꯛꯃꯛꯇꯤꯅꯦ ꯍꯣꯏ ꯀꯩꯔꯥꯛꯀꯨꯝꯕ ꯍꯥꯏꯇꯥꯔꯦꯅꯦ ꯀꯩꯔꯥꯛꯀꯨꯝꯕ ꯑꯃ ꯊꯥꯔꯒ ꯍꯥꯏꯗꯤ ꯋꯥꯡꯉꯦꯕ ꯖꯤꯕꯁꯦ ꯑꯩꯈꯣꯏ ꯁ꯭ꯋꯥꯏꯗꯒ ꯍꯥꯏꯔꯗꯤ ꯃꯊꯣꯟ ꯑꯅꯤꯃꯨꯛꯀꯤ ꯆꯥꯡ ꯋꯥꯡꯉꯦꯕ
ꯑꯣ
ꯑꯗꯨꯗꯨꯅ ꯃꯊꯣꯟ ꯑꯅꯤꯗꯣ ꯀꯥꯒꯦ ꯍꯥꯏꯇꯥꯔꯒꯗꯤ ꯑꯩꯈꯣꯏ ꯎꯝ ꯃꯊꯣꯟ ꯑꯅꯤꯗꯨ ꯀꯥꯒꯦ ꯍꯥꯏꯇꯥꯔꯒꯗꯤ ꯑꯩꯈꯣꯏ ꯀꯩꯔꯥꯛ ꯑꯝꯗꯤ ꯆꯪꯅꯤꯗꯅ
ꯎꯝ
ꯑꯗꯨꯗꯨꯅ ꯍꯣꯏ ꯑꯩꯈꯣꯏ ꯑꯩꯈꯣꯏꯅꯒꯗꯤ ꯇꯧꯔꯨ ꯌꯥꯕꯅꯦ ꯑꯥ ꯑꯥ ꯑꯥ
ꯑꯩꯅ ꯁꯨꯝ ꯈꯟꯖꯕꯗ ꯑꯩꯈꯣꯏꯅ ꯑꯩꯈꯣꯏ ꯁꯤꯗꯒ ꯁꯤꯖꯤꯟꯅꯔꯤꯕ ꯑꯩꯈꯣꯏꯒꯤ ꯑ ꯀꯔꯤ ꯍꯥꯏꯅꯤ ꯏꯂꯦꯛꯇ꯭ꯔꯤꯛ ꯄꯣꯁ ꯀꯥꯕꯗꯨꯕꯨ ꯑꯣꯏꯔꯣ ꯑꯋꯥꯡꯕ ꯖꯒꯥ ꯑꯃ ꯀꯥꯕꯗꯕꯨ ꯑꯣꯏꯔꯣ ꯑꯩꯈꯣꯏꯒꯤ ꯑꯣꯏꯅ ꯀꯩꯔꯥꯛꯁꯤ ꯁꯤꯖꯤꯟꯅꯩꯗꯅꯀꯣ
ꯎꯝ ꯎꯝ
ꯑꯗ‌ꯣ ꯃꯁꯤꯒꯤ ꯃꯍꯨꯠꯇ ꯑꯩꯅ ꯈꯜꯂꯤꯁꯦ ꯑꯐ꯭ꯔꯤꯀꯥꯗꯒꯤ ꯖꯤꯔꯥꯞꯁ‌ꯦ ꯄꯣꯔꯑꯒ ꯑꯩꯈꯣꯏꯅ ꯑꯩꯈꯣꯏ ꯀꯥꯈꯠꯅꯤꯡꯕ ꯃꯇꯝꯗ ꯃꯥꯒꯤ ꯉꯛꯁꯝꯗꯨꯗ ꯀꯥꯈꯠꯂꯒ ꯀꯩꯔꯥꯛꯀꯤ ꯃꯍꯨꯠꯇ ꯑꯗꯨꯃꯥꯏꯅ ꯑꯣꯏꯅ ꯁꯤꯖꯤꯟꯅꯕ ꯒꯤ ꯑꯩꯈꯣꯏ ꯁꯤꯒꯤ ꯑꯣꯏꯊꯣꯛꯄꯗꯤ ꯂꯩꯕ꯭ꯔꯥ ꯀꯔꯝꯍꯥꯏꯅ ꯇꯧꯏ
ꯑꯥ ꯌꯥꯗꯤ ꯌꯥꯏ ꯍꯥꯏꯗꯤ ꯑꯗꯨꯒꯤꯗꯨꯖꯨ ꯌꯥꯏ ꯍꯥꯏꯗꯤ ꯖꯤꯔꯥꯞꯇꯨꯅ ꯅ‌ꯣꯟꯊꯔꯛꯄ ꯃꯇꯝꯗꯅꯦ ꯑꯩꯈꯣꯏꯅ ꯀꯥꯍꯧꯕ ꯍꯥꯏꯇꯥꯔꯦ ꯥ ꯀꯥꯍꯧꯔꯗꯤ ꯑꯗꯨ ꯌꯥꯏꯕ ꯑꯗꯨ
ꯀꯩꯒꯨꯝꯕ ꯖꯤꯔꯥꯞꯇꯣ ꯑꯩꯈꯣꯏꯒꯤ ꯀꯥꯔꯤꯉꯩ ꯃꯅꯨꯡꯗ ꯑꯩꯈꯣꯏꯒꯤ ꯃꯆꯤꯟꯖꯥꯛ ꯂꯥꯝꯔꯅꯤ ꯈꯪꯗꯦ ꯅꯠꯇ꯭ꯔꯒ ꯑꯩꯈꯣꯏ ꯃꯈꯣꯡ ꯍꯥꯝꯅꯤꯡꯕꯅꯅꯤ ꯈꯪꯗꯦ ꯀꯩꯒꯨꯝꯕ ꯆꯦꯟꯈꯤꯕꯒ ꯌꯥꯎꯔꯒꯗꯤ ꯑꯩꯈꯣꯏ ꯈ‌ꯣꯏꯗꯣ ꯈꯨꯗꯣꯡ ꯊꯤꯅꯤꯡꯉꯥꯏ ꯑꯣꯏꯗꯕ꯭ꯔꯥ ꯅꯠꯇ꯭ꯔꯒꯅ ꯃꯁꯤ ꯀꯔꯝꯥꯏꯅ ꯑꯩꯈꯣꯏꯅ ꯇꯧꯒꯅꯤ ꯐꯥꯖꯤꯟꯒꯗ꯭ꯔꯥ ꯅꯠꯇ꯭ꯔꯒꯅ ꯀꯔꯝ ꯍꯥꯏꯅ ꯁꯤꯖꯤꯟꯅꯒꯅꯤ
ꯎꯝ ꯑꯗꯨꯗꯤ ꯍꯥꯏꯗꯤ ꯍꯣꯏ ꯈꯨꯗꯣꯡꯊꯤꯕꯁ‌ꯦ ꯑꯗꯨꯝ ꯊꯣꯛꯄ ꯇꯥꯕꯅꯦ ꯑꯗꯨꯃꯥꯏꯟ ꯇꯧꯔꯤꯀꯥꯟꯗ ꯍꯥꯏꯗꯤ ꯑꯩꯈꯣꯏꯅ ꯀꯥꯔꯤ ꯀꯥꯟ ꯃꯇꯝꯗ ꯃꯥꯟ ꯃꯥꯉꯛ ꯍꯥꯏꯒꯠꯂꯛꯑꯗꯤ ꯂꯣꯡꯉ ꯇꯥꯔꯛꯀꯗꯣꯏꯅꯤꯗ
ꯎꯝ ꯃꯥꯅꯦ ꯃꯥꯟ
ꯑꯗꯨꯗꯨꯅ ꯑꯗꯨꯒꯤ ꯄꯣꯠꯇꯨꯃꯗꯤ ꯍꯥꯏꯗꯤ ꯑꯩꯈꯣꯏ ꯔꯤꯛꯁ ꯂꯧꯕ ꯇꯥꯔꯦ ꯀꯥꯒꯦ ꯍꯥꯏ ꯇꯥꯔꯒꯗꯤ
ꯑꯗꯣ ꯑꯩꯈꯣꯏ ꯁꯤꯒꯤ ꯁꯣꯝꯁꯦ ꯂꯝ ꯌꯥꯝꯅꯁꯨ ꯀꯣꯏꯕꯤꯔꯛꯑꯦ ꯍꯥꯏꯔꯕꯅ ꯑꯩꯈꯣꯏꯒꯤ ꯑꯩꯈꯣꯏꯒꯤ ꯑꯐꯥꯎ ꯑꯐꯥꯎꯕ ꯑꯦꯛꯇꯔ ꯍꯥꯏꯇꯥꯔꯦꯅꯦ ꯑꯩꯈꯣꯏ ꯐꯤꯂꯝꯗ ꯌꯥꯎꯕ ꯑꯦꯛꯇꯔꯁꯦ꯫ ꯀꯔꯤ ꯀꯔꯤ ꯀꯅꯥ ꯀꯅꯥ ꯊꯦꯡꯅꯕꯤꯔꯛꯄ ꯌꯥꯎꯕ꯭ꯔꯥ ꯅꯠꯇ꯭ꯔꯒꯅ ꯊꯦꯡꯅꯕꯤꯗꯕ꯭ꯔꯥ꯫
ꯑ ꯑꯩꯅ ꯍꯧꯖꯤꯛꯐꯥꯎꯗ ꯊꯦꯡꯅꯔꯛꯄꯁꯦ꯫ ꯑꯩꯈꯣꯏꯒꯤ ꯑ ꯑꯩꯅ ꯖꯔꯃꯅꯤ ꯆꯠꯂꯨꯕ ꯀꯥꯟꯗ ꯑꯩꯈꯣꯏꯒꯤ ꯍꯤꯇꯔꯒꯤ ꯐꯤꯂꯝ ꯑꯃ ꯂꯩꯗꯅ꯫ ꯑꯩ ꯑꯦꯛꯇꯔꯗꯨꯒꯤ ꯃꯃꯤꯡꯗꯤ ꯀꯥꯎꯈ꯭ꯔꯦ ꯑꯗꯨ ꯍꯤꯠꯂꯔꯁꯨ ꯊꯦꯡꯅꯔꯛꯑꯦꯕ꯫
ꯀꯥꯏ ꯀꯨ ꯀꯥꯏ ꯀꯨ ꯀꯧꯕꯅꯦ꯫
ꯑꯣ ꯀꯥꯏꯀꯨꯔꯥ꯫ ꯍ ꯍꯦ ꯑꯥ ꯑꯥ ꯀꯥꯏꯀꯨ ꯑꯥ ꯃꯥꯅꯦ ꯃꯥꯅꯦ ꯌꯥꯝꯃꯨꯡ ꯀꯥꯏꯀꯨ ꯑꯩ ꯅꯤꯡꯁꯤꯡꯉꯛꯑꯦ ꯑꯩ ꯅꯤꯡꯁꯤꯡꯉꯛꯑꯦ꯫
ꯑ
ꯌ ꯌꯥꯝꯕꯨꯡ ꯀꯥꯏꯀꯨ ꯊꯦꯡꯅꯔꯛꯑꯦ ꯑꯗꯣ ꯍꯥꯏꯗꯤ ꯋꯥꯔꯤ ꯁꯥꯟꯅꯕꯕꯨꯗꯤ ꯐꯪꯉꯛꯇꯦ ꯑꯗꯣ ꯁꯦꯜꯐꯤ ꯑꯃ ꯀꯥꯞꯃꯤꯟ